ꯇꯥ꯭ꯕꯔꯣ ꯍꯧꯖꯤꯛꯇꯤ ꯑꯃꯨꯛ ꯌꯥꯢ
ꯍꯣꯏ ꯑꯗꯨꯝ ꯇꯧꯕꯅꯦ ꯁꯤꯁꯦ
ꯍꯣꯏ ꯃꯔꯛ ꯃꯔꯛ ꯑꯗꯨꯝ ꯇꯧꯋꯤ ꯍꯣꯏ
ꯎꯝ
ꯗꯥꯏꯔꯦꯛ ꯊꯝꯃꯒ ꯑꯃꯨꯛ ꯇꯧꯕꯗꯣ
ꯎꯝ
ꯌꯥꯔ
ꯍꯧꯖꯤꯛꯇꯤ ꯀꯩꯗꯧꯕ꯭ꯔꯣ
ꯀꯩ ꯍꯥꯏꯕꯥ
ꯀꯩꯗꯧꯔꯤꯕ꯭ꯔꯥ
ꯑ ꯀꯩꯁꯨ ꯇꯧꯗꯦ ꯑꯗꯨꯝ ꯐꯝꯃ ꯂꯩꯌꯦ
ꯎꯝ
ꯎ ꯅꯪꯗꯤ
ꯄꯨꯡ ꯍꯧꯖꯤꯛ ꯑꯩ ꯆꯥꯛ ꯆꯥꯔꯦ ꯄꯨꯡ ꯀꯌꯥ ꯀꯌꯥꯗ ꯇꯨꯝꯕ꯭ꯔꯥ ꯅꯪ
ꯑꯗꯨꯝ ꯊꯦꯡꯉꯅ ꯑꯗꯨꯝ ꯇꯨꯝꯃꯦ ꯍꯟꯗꯛꯇꯤ ꯇꯨꯝꯕꯗꯣ ꯈꯔ ꯊꯦꯡꯅ ꯇꯨꯝꯕꯒꯥꯟꯗ
ꯑꯩꯁꯨ ꯄꯨꯡ ꯑꯅꯤꯔ ꯑꯍꯨꯝꯅ ꯑꯗꯨꯒꯥꯟꯗ ꯇꯨꯝꯕꯅꯦ
ꯎꯝ
ꯌꯥꯝ ꯁꯥꯃꯟꯕꯒꯤ ꯇꯨꯝꯕꯁꯨ ꯌꯥꯗꯦ
ꯑꯥ
ꯍ ꯍꯦ ꯑꯩꯕꯨ ꯋꯥꯔꯤ ꯁꯥꯕ ꯅꯨꯡꯉꯥꯏꯕ ꯕ꯭ꯔꯥ ꯑꯩꯕꯨ ꯋꯥꯔꯤ ꯁꯕꯥ ꯑꯝ
ꯌꯥꯝ ꯅꯨꯡꯉꯥꯏꯌꯦ
ꯅꯨꯡꯉꯥꯏꯔꯗꯤ ꯌꯥꯝ ꯐꯩꯀꯣ
ꯎꯝ
ꯅꯪꯅꯗꯤ ꯋꯥꯔꯤ ꯇꯥꯔ ꯅꯨꯡꯉꯥꯏꯅꯦ
ꯀꯩ ꯍꯥꯏꯕꯥ
ꯅꯪꯕꯨꯁꯨ ꯋꯥꯔꯤ ꯁꯥꯕ ꯅꯨꯡꯉꯥꯏꯌꯦꯕ
ꯑꯦꯁ ꯅꯨꯡꯉꯥꯏꯔꯝꯃꯣꯏꯅ
ꯋꯥꯖꯨ ꯐꯖꯟꯅ ꯉꯥꯡꯉꯣ ꯅꯪꯁꯨ
ꯍꯣꯏ ꯍꯣꯏ ꯉꯥꯡꯔꯛꯀꯦ ꯅꯪꯗꯤ ꯀꯩꯅꯣ ꯀ꯭ꯂꯥꯁ ꯁ꯭ꯀꯨꯜꯒꯨꯝꯕ ꯀꯥꯗ꯭ꯔꯕ꯭ꯔꯥ
ꯑꯩꯁꯦ ꯇꯣꯛꯂꯦ
ꯀ꯭ꯂꯥꯁ ꯀꯌꯥꯗꯩ ꯇꯣꯛꯔꯕ꯭ꯔꯣ
ꯇꯦꯟꯗꯒꯤ ꯇꯣꯛꯂꯦ ꯑꯩꯗꯤ ꯅꯨꯄꯥꯁꯤꯡ ꯑꯗꯨꯝ ꯇꯧ
ꯈꯪꯗ꯭ꯔꯦꯗ ꯑꯈꯣꯏ ꯏꯃꯥ ꯏꯄꯥꯅꯅꯦ ꯐꯖꯟꯅ ꯀꯥꯥꯎꯋꯣ ꯍꯥꯏꯌꯦ ꯈꯣꯏꯅ ꯀꯔꯤꯅꯣ
ꯂꯝꯍꯦꯟꯕꯩ ꯑꯣꯏꯔꯝꯅꯤꯅꯦ
ꯎꯝ ꯂꯝꯍꯦꯟꯕꯁꯨ ꯂꯝꯍꯦꯜꯂꯦ ꯑꯗꯨꯒ ꯀꯔꯤ ꯍꯥꯏꯕꯅꯣ ꯈꯪꯗꯦ ꯍꯥꯏꯕ ꯎꯝ ꯍꯨꯝ ꯍꯨꯝ ꯍꯨꯝ ꯑꯗꯨꯅꯦ ꯑꯣꯖꯥꯅ ꯇꯥꯕꯗꯤ ꯌꯥꯝ ꯀꯔꯤ ꯀꯔꯤꯅꯣ ꯇꯧꯕꯁꯨ ꯌꯥꯕ ꯍꯧꯖꯤꯛꯁꯦ ꯑꯁ
ꯎꯝ
ꯔꯤꯒ꯭ꯔꯦꯠ ꯇꯧꯕꯅꯦ ꯍꯧꯖꯤꯛꯁꯦ ꯔꯤꯒ꯭ꯔꯦꯠ ꯇꯧꯔꯁꯨ
ꯎꯝ
ꯎꯝ ꯅꯪꯒꯤ ꯈꯣꯟꯖꯦꯜꯗꯣ ꯐꯖꯟ ꯇꯥꯗꯤꯌꯦ
ꯅꯣꯏꯗꯤ ꯐꯖꯟꯅ ꯇꯝꯃꯣꯀꯣ
ꯎꯝ
ꯅꯈꯣꯏꯖꯦ
ꯎꯝ
ꯀꯥꯗꯕꯒꯤ ꯍꯧꯖꯤꯛꯁꯦ ꯌꯥꯗ꯭ꯔꯦ
ꯎꯝ ꯆꯍꯤ ꯀꯌꯥ ꯁꯨꯔꯒꯦ ꯅꯪꯒꯤ
ꯅꯪ ꯗꯤꯐꯣ ꯂꯣꯏꯔꯝ
ꯋꯥ ꯉꯥꯡꯔꯛꯑꯣ
ꯍꯣꯏ ꯐꯪ ꯉꯥꯡꯔꯛꯀꯅꯤ
ꯎꯝ
ꯏꯁꯤꯡ ꯊꯛꯄꯒꯤꯀꯣ
ꯑꯣ ꯑꯣ
ꯋꯥꯁꯦ ꯋꯥꯗꯤ ꯑꯗꯨꯝ ꯉꯥꯡꯅꯤꯡꯕ ꯍꯜꯂꯣ ꯉꯥꯡꯊꯣꯛꯄ ꯉꯝꯗꯕꯒꯤꯅꯦ ꯍꯥꯏꯁꯦ
ꯎꯝ
ꯃꯀꯣꯛꯇꯗꯤ ꯎꯝ ꯍꯥꯏꯕ ꯑꯗꯨ ꯀꯔꯤꯅꯣ ꯑꯗꯨꯝ ꯀꯟꯂꯒ ꯂꯩꯗꯣ ꯍꯥꯏꯊꯣꯛ ꯉꯝꯗꯕꯗꯣ
ꯎꯝ
ꯐꯖꯅꯥ ꯈꯪꯗꯕꯒꯤꯅꯤ ꯑꯩꯁꯦ
ꯎꯝ
ꯅꯠꯇ꯭ꯔꯗꯤ ꯐꯖꯅꯥ ꯉꯥꯡꯊꯣꯛꯑꯒ ꯇꯧꯒꯅꯤ ꯑꯩꯁꯦ
ꯎꯝ
ꯅꯣꯏ ꯏꯅꯥꯎꯅꯨꯄꯤꯗꯤ ꯇꯨꯝꯈ꯭ꯔꯕꯥ
ꯏꯃꯥꯟꯅꯕꯤꯅꯦ ꯇꯨꯝꯗꯔꯤ
ꯑꯣ ꯅꯪ ꯍꯧꯖꯤꯛ ꯀꯔꯤ ꯆꯥꯕ꯭ꯔꯥ
ꯍꯩ ꯆꯥꯔ ꯂꯩꯕꯀꯣ ꯑꯗꯨꯒꯤ
ꯅꯣꯏ ꯃꯐꯝꯗꯤ ꯍꯧꯖꯤꯛꯇꯤ ꯑꯣꯔꯦꯟꯁ ꯑꯗꯨꯝꯃꯥ ꯐꯪꯅꯤꯀꯣ
ꯎꯝ ꯑꯩꯗꯤ ꯄꯥꯏꯅꯦꯄꯜ꯭ꯁ ꯀꯣ
ꯍꯣꯏ
ꯄꯥꯏꯅꯦꯄꯜ꯭ꯁ ꯆꯥꯔ ꯂꯩꯅꯤ ꯑꯗꯨꯒꯤ
ꯍꯨꯖꯤꯛꯔꯥ
ꯍꯣꯏ
ꯑꯩꯈꯣꯏ ꯃꯐꯝꯗ ꯑꯩꯈꯣꯏ ꯌꯨꯝꯁꯨ ꯌꯥꯝ ꯂꯩꯌ ꯍꯣꯔꯦꯟ ꯗꯣ ꯌꯥꯝ ꯀꯔꯤꯅꯣ ꯃꯍꯥꯎꯁꯨ ꯌꯥꯝ ꯂꯩꯌ‌ꯦ ꯍꯣꯏ ꯄꯥꯏꯅꯦꯄꯜꯁꯨ ꯑꯣꯔꯦꯟꯖꯁꯨ ꯂꯩꯌꯦꯕ ꯎꯝ ꯈꯣꯏ ꯌꯨꯝꯗ ꯌꯥꯝ ꯂꯩꯌꯦ
ꯑꯈꯣꯏꯗꯤ ꯂꯩꯔꯤꯅꯦ
ꯌꯥꯝ ꯊꯨꯝꯃꯦ ꯑꯦ ꯌꯥꯝ ꯀꯔꯤꯅꯣ ꯌꯥꯝ ꯍꯥꯎꯋꯦ ꯃꯍꯥꯎꯁꯨ ꯌꯥꯝ ꯂꯩꯌꯦ ꯑꯈꯣꯏ
ꯑꯣ ꯑꯣ ꯑꯣ
ꯅꯣꯏ ꯅꯣꯏꯒꯤꯁꯨ ꯂꯩꯥꯏꯔꯝꯒꯅꯤꯀꯣ ꯑꯗꯨꯝ ꯐꯥꯝ ꯅꯣꯏꯁꯨ ꯂꯩꯕ꯭ꯔꯥ ꯑꯗꯨꯝꯒꯨꯝꯕ ꯐꯥꯝꯗꯤ
ꯅꯣꯏꯒꯤꯁꯨ ꯂꯩꯥꯔꯤꯀꯣ ꯑꯗꯨꯒꯨꯝꯕꯗꯤ
ꯇꯥꯕ꯭ꯔꯣ
ꯍꯣꯏ ꯇꯥꯏꯌꯦ
ꯎꯝ ꯁꯤꯁꯦ
ꯉꯔꯥꯡ ꯑꯦ ꯍꯟꯆꯤꯛ ꯍꯟꯆꯤꯛ ꯍꯥꯏꯕꯁꯦ ꯀꯥꯔꯤꯅꯣ ꯈꯪꯗ꯭ꯔꯦ ꯑꯩ
ꯍꯪꯖꯤꯠ ꯍꯥꯏꯕꯗꯤ ꯁꯟꯗꯦ
ꯍꯟꯆꯤꯛ ꯑꯣ ꯍꯟꯆꯤꯛꯆꯦ ꯆꯥꯁ ꯆꯠꯀꯦꯔꯥ ꯅꯠꯇ꯭ꯔꯒ
ꯑꯪ ꯆꯥꯔ꯭ꯁ ꯈꯪꯗꯦ ꯆꯠꯀꯦꯔꯥꯀꯣ ꯆꯠꯂꯣꯏꯗ꯭ꯔ ꯈꯪꯗꯦ
ꯆꯠ
ꯒ꯭ꯌꯥꯁꯁꯦ ꯂꯤꯛ ꯇꯧꯕ ꯃꯥꯜꯂꯦ ꯃꯅꯝ ꯅꯝꯊꯤꯌꯦ ꯌꯥꯝꯅ
ꯆꯦꯛꯁꯤꯟꯒꯗꯥꯎꯕꯅꯦ ꯒ꯭ꯌꯥꯁꯇꯤ
ꯍꯥꯡꯉꯗꯤꯀꯣ ꯑꯁ ꯅꯝꯊꯤ ꯒ꯭ꯌꯥꯁ ꯃꯅꯝꯁꯦ
ꯑꯣ ꯆꯦꯛꯁꯤꯟꯕ ꯇꯥꯑꯣ ꯁꯤꯁꯤꯒꯥꯅꯤ ꯒ꯭ꯁꯦ ꯁꯤꯁꯤ ꯁꯤꯁꯤꯆꯗ꯭ꯔꯗꯤ
ꯑꯩꯈꯣꯏ ꯑꯩꯈꯣꯏ ꯑꯩꯈꯣꯏ ꯌꯨꯝꯒꯤ ꯃꯄꯨ ꯀꯣ
ꯑꯣ
ꯆꯪꯉꯒ ꯒ꯭ꯌꯥꯁ ꯃꯅꯝ ꯅꯝꯃꯦ ꯅꯣꯏ ꯑꯅꯤꯒꯤꯔꯣ ꯈ ꯍꯪꯕ
ꯑꯣ
ꯐꯖꯥꯅ ꯑꯣꯐ ꯇꯑꯣꯅꯦ
ꯑꯩꯈꫭꯏ ꯑꯅꯤꯒꯤ ꯟꯇꯦ
ꯑꯣ ꯑꯗꯨꯗꯤ ꯐꯥꯏꯟ ꯍꯥꯏ
ꯎꯝ
ꯍꯧꯖꯤꯛ ꯅꯪ ꯄꯤꯅꯦꯥꯞꯞꯂꯦ ꯆꯥꯕ꯭ꯔꯥ
ꯍꯣꯏ
ꯊꯨꯝꯕ꯭ꯔꯥ
ꯎꯝ
ꯑꯗꯨꯒ ꯑꯗꯨꯝ ꯑꯗꯨꯨꯝ
ꯌꯥꯝꯝ ꯊꯨꯃꯦ
ꯅꯣꯏꯗꯤ ꯈ꯭ꯔꯤꯁꯃꯥꯁ ꯈ꯭ꯔꯤꯁꯃꯥꯁꯗ ꯎꯟ ꯑꯦꯁꯩ ꯁꯛꯄꯔꯥ
ꯍꯣꯏ
ꯑꯗꯨ
ꯏꯁꯩꯥ ꯌꯥꯝ ꯁꯛꯑꯦ
ꯑꯣ ꯅꯣꯏ ꯃꯐꯝꯅ ꯑꯩꯁꯨ ꯀꯣꯏꯕ ꯂꯥꯛꯀꯅꯤ ꯅꯣꯏ ꯃꯐꯝꯗ ꯅꯣꯡꯃꯗꯤ ꯂꯥꯛꯀꯅꯤꯕ
ꯍꯣꯏ ꯍꯣꯏ
ꯅꯣꯡꯃꯗꯤ ꯊꯦꯡꯅꯥꯁꯦ ꯑꯗꯨꯝ ꯃꯔꯨꯞ ꯃꯔꯨꯞ ꯈꯟꯕ ꯑꯗꯨꯝ ꯈꯜꯂꯒ
ꯍꯣꯏ ꯍꯣꯏ
ꯄꯨꯜ ꯐꯧꯅꯥꯕ ꯌꯥꯏꯑꯀꯣ
ꯎꯝ
ꯑꯍꯥ ꯍꯩꯍꯥ
ꯍꯧꯖꯤꯛꯀꯥꯟꯁꯤ ꯂꯣꯏꯅꯃꯛ ꯀꯔꯤ ꯌꯥꯝ ꯀꯔꯤꯅꯣ ꯍꯥꯏꯒꯗꯧ ꯕꯁꯦ ꯈꯪꯗꯔꯦꯗꯥ ꯑꯩꯒꯤ ꯋꯥꯁꯦ ꯑꯗꯨꯝ ꯉꯥꯡꯕ ꯍꯩꯇꯕꯒꯤꯅꯤ
ꯎꯝ ꯉꯥꯡꯕ ꯍꯥꯏꯩꯗꯕꯗꯨ ꯉꯥꯡꯒꯗꯕꯅꯦ ꯍ
ꯁꯨꯃꯥꯏ
ꯅꯣꯏ ꯅꯣꯏꯗꯤ ꯊꯦꯡ ꯊꯦꯡꯅ ꯇꯨꯝꯃꯤ ꯍꯥꯏꯕ꯭ꯔꯣ
ꯍꯣꯏ ꯊꯦꯟ ꯊꯪꯟ ꯇꯨꯝꯃꯤ
ꯄꯥ ꯍꯣꯏ ꯇꯥꯕ꯭ꯔꯣ
ꯑꯣꯏ ꯇꯌꯦ
ꯅꯨꯡꯉꯥꯏꯔꯤꯕ꯭ꯔꯣ ꯅꯣꯏꯗꯤ
ꯍꯣꯏ ꯌꯥꯝ ꯅꯨꯡꯉꯥꯏ ꯑꯩꯈꯣꯏꯁꯦ ꯆꯨꯝꯃꯤ ꯃꯄꯥꯟꯗ ꯂꯕ ꯑꯗꯨꯝ
ꯅꯨꯡꯉꯥꯏ ꯂꯩꯒꯗꯧꯕꯅꯦ ꯃꯤꯗꯤ
ꯍꯣꯢ
ꯑꯁ ꯑꯩꯁꯦ ꯆꯥꯛ ꯆꯥꯛ ꯆꯥꯅꯤꯡꯗ꯭ꯔꯦꯗ
ꯆꯥꯎꯅꯦ ꯀꯔꯤꯒꯤꯅꯣ ꯆꯛ ꯆꯗ ꯅꯪꯒꯤ
ꯏꯟꯖꯥꯡ ꯍꯥꯎꯇꯕ ꯑꯁ ꯈꯥꯃꯦꯟꯒ ꯑꯂꯨꯅꯤꯅꯦ ꯈꯥꯃꯦꯟꯒ ꯑꯂꯨ ꯊꯣꯡꯉꯦ ꯑꯗꯨꯒ ꯑꯁ ꯍꯥꯎꯇꯕꯒꯤ ꯆꯥꯅꯤꯡꯗ꯭ꯔꯦꯗ ꯆꯥꯛ ꯆꯥꯗ꯭ꯔꯒ ꯇꯨꯝꯃꯅꯤ ꯍꯧꯖꯤꯛ ꯑꯩ
ꯕꯣꯜ ꯌꯦꯡꯒꯅꯤꯀꯣ
ꯍꯣꯏ ꯑꯂꯥꯝ ꯊꯝꯒꯅꯤ ꯅꯣꯏ ꯅꯃꯥꯟꯅꯕ ꯅꯃꯥꯟꯅꯕ ꯃꯣꯏ ꯂꯩ ꯍꯥꯏꯕ꯭ꯔꯣ
ꯍꯣꯏ ꯂꯩꯌꯦ ꯃꯥꯥ ꯍꯧꯖꯤꯛ ꯒꯦꯝ ꯁꯟꯅꯔꯤ
ꯑꯣ ꯑꯣ ꯅꯪꯗꯤ ꯁꯟꯅꯥꯗ꯭ꯔꯣ
ꯑꯩꯒꯤ ꯐꯣꯟꯁꯦ ꯌꯥꯗꯕꯒꯤ ꯁꯅ ꯁꯟꯅꯥꯗꯦ
ꯍꯧꯖꯤꯛꯇꯤ ꯀꯩꯗꯧꯔꯤꯅꯣ
ꯑꯗꯨꯝ ꯑꯗꯨꯝ ꯑꯗꯨꯝ ꯇꯨꯝꯐꯥꯝꯗ ꯑꯗꯨꯝ ꯂꯩꯕꯅꯦ
ꯎꯝ
ꯅꯣꯏ ꯃꯐꯝꯗ ꯍꯧꯖꯤꯛ ꯐ꯭ꯔꯦꯁ ꯐ꯭ꯔꯦꯁ ꯚꯤꯖꯤꯠ ꯇꯦꯕꯜ ꯑꯗꯨꯝ ꯐꯪꯒꯅꯤꯀꯣ
ꯑꯁ ꯐ꯭ꯔꯦꯁ ꯐ꯭ꯔꯦꯁ ꯚꯤꯖꯤꯇꯦꯕꯜꯗꯤ ꯐꯪꯗꯦꯗ ꯍꯧꯖꯤꯛꯇꯤ
ꯑꯗꯨꯒꯨꯝꯕ ꯑꯩꯈꯣꯢꯁꯦ ꯆꯕꯇ ꯎꯝ ꯆꯥꯕ ꯐꯪꯗꯕ
ꯀꯨꯏꯔꯦ ꯑꯩꯈꯣꯏꯁꯨ
ꯑꯩꯈꯣꯏꯗꯁꯨ ꯂꯩꯔꯝꯃꯤ ꯂꯩ ꯌꯥꯝ ꯇꯥꯡꯉꯦꯕ ꯅꯣꯔꯠ ꯏꯁꯇ ꯂꯩꯕꯨꯗꯤ ꯂꯩꯌꯦ
ꯎꯝ
ꯅꯣꯢꯒꯤꯗꯤ